ꯐꯖꯕꯤꯔꯣ
ꯍꯥ
ꯅꯪꯒꯤ ꯃꯤꯡ ꯐꯖꯕꯤ ꯐꯖꯕꯤ
ꯍꯥꯥ
ꯐꯖꯕꯤꯗꯤ ꯇꯧꯅꯤꯡꯕ
ꯇꯜꯂꯣꯂꯦ ꯇꯜꯂꯣꯂꯦ ꯅꯣꯏꯒꯤꯁꯦ
ꯎꯝ ꯈꯠꯃꯟꯗꯅꯥ ꯑꯩ ꯇꯜꯂꯦꯀꯣ ꯅꯪ
ꯑꯁ ꯋꯥꯁꯨ ꯍꯥꯏꯅꯤꯡꯗꯦꯗ
ꯍ ꯏ ꯑꯔꯝꯕ ꯀꯣ ꯊꯔ ꯈꯔ
ꯌꯥꯕꯅꯦ ꯀꯔꯤꯒꯤ ꯌꯥꯗꯕꯅꯣ ꯑꯩꯒꯤ
ꯌꯥꯔꯦ ꯍꯥꯏꯕ꯭ꯔꯣ
ꯀꯔꯤꯒꯤ ꯌꯥꯔꯣꯏ ꯍꯥꯏꯔꯣ
ꯍꯣꯁꯄꯤꯇꯥꯜ ꯌꯥꯔꯦ ꯍꯥꯏꯔꯕ꯭ꯔꯣ ꯍꯥꯏꯕꯅꯦ
ꯑꯩꯁ-ꯑꯗꯨ ꯑꯗꯨꯁꯨ ꯍꯪꯒꯅꯨ ꯑꯩ ꯀꯣꯛꯁꯥ ꯑꯩꯅꯀꯣ ꯋꯥ ꯉꯥꯡꯅꯤꯡꯗꯕꯅꯦ- ꯉꯪ- ꯍꯪꯒꯅꯨ ꯑꯣ ꯑꯩ ꯋꯥ ꯉꯅꯤꯡꯗꯦꯀꯣ ꯃꯊꯥ ꯁꯥꯕꯅ ꯂꯣꯏꯔꯦ ꯑꯩ ꯁꯤꯒꯦ ꯇꯧꯋꯦ
ꯑꯗꯨ ꯅꯨꯄꯥꯗꯣ ꯀꯔꯤ ꯍꯥꯏꯕ꯭ꯔꯥ?
ꯑꯩꯀꯣ ꯁꯤ ꯁꯤꯒꯨꯝꯕꯗꯤ ꯑꯗꯨꯨꯡꯉꯨ ꯀꯣꯟꯅ ꯍꯥꯏꯕꯤꯔꯛꯑꯦꯀꯣ ꯅꯉꯣꯟꯗ ꯀ‌ꯣ
ꯍꯥ
ꯑꯣꯅ ꯍꯥꯏꯕꯤꯔꯨꯔꯦ ꯍꯥꯏꯕ
ꯅꯣꯏ ꯂꯥꯛꯇꯣꯏꯕ ꯂꯥꯛꯑꯔꯣꯏꯕ ꯍꯥꯏꯕꯗꯣ ꯍꯥꯏꯌꯣꯅ꯫ ꯁꯤꯗ ꯂꯛ
ꯂꯛ ꯑꯅꯤꯗꯤ ꯊꯣ ꯂꯥ-ꯂꯛꯀꯗꯔꯥꯗꯤ ꯎꯝ ꯐꯤꯐꯇꯤ ꯄꯥꯔꯁꯦꯟ ꯒꯨꯝꯕꯗꯤ ꯈꯜꯂꯦ ꯕꯀꯣ ꯍꯥꯍꯥ ꯎꯝ ꯎ ꯈꯜꯉꯦꯕꯀꯣ ꯑꯁꯤ ꯅꯣꯏꯒꯤ ꯅꯣꯏꯒꯤꯗꯀꯣ ꯂꯥꯛꯄꯗꯣ ꯑꯗꯨ ꯈꯜꯂꯦꯕꯀꯣ ꯑꯗꯨꯅꯤ ꯑꯗꯨꯁꯨ ꯑ ꯆꯠꯁꯤꯔ ꯆꯠꯂꯣ ꯁꯦꯔꯥ ꯑꯁ ꯑꯗꯨꯏꯅꯦ ꯃꯊꯥ ꯁꯥꯔꯦ ꯑꯩ ꯑꯩꯁꯨ ꯀꯔꯤꯅꯣ ꯑꯋꯥ ꯉꯝꯖꯦꯕꯥ ꯌꯥꯗꯦ ꯍꯧꯖꯤꯛꯁꯨ ꯌꯥꯗꯦ
ꯀꯔꯤ ꯍꯥꯏꯕ꯭ꯔꯥ
ꯍꯣꯢ ꯏꯟꯇꯔꯚ꯭ꯌꯨ ꯒꯨꯝꯕ ꯇꯧꯁꯦꯗꯤ ꯍꯥꯏꯌꯦ ꯑꯗꯨ ꯀꯔꯤ ꯇꯧꯔꯅꯤ ꯑꯗꯨꯒꯤꯄꯤꯗ ꯑꯩꯅ ꯍꯥꯟꯅ ꯍꯔꯥꯎꯖꯕꯗꯣ
ꯇꯧꯋꯦ ꯍꯥꯢꯗꯨꯗꯤ
ꯃꯥꯗꯤ ꯇꯧꯗꯦ ꯍꯥꯏꯌꯦ
ꯈꯪꯗꯦꯗ ꯋꯥ ꯑꯃ ꯑꯃ ꯑꯃ ꯀꯅꯥꯅ ꯆꯨꯝꯕ꯭ꯔꯥ ꯀꯅꯥꯅ ꯆꯨꯝꯕ꯭ꯔꯥ ꯀꯅꯅꯥ ꯂꯥꯟꯕ꯭ꯔꯥꯗꯤ ꯈꯪꯗꯔ‌ꯦ ꯑꯩ ꯀꯣꯛ ꯉꯥꯎꯔꯦꯗ
ꯃꯥꯅ ꯇꯧꯋꯦ ꯍꯥꯏꯕ ꯍꯥꯏꯕꯅꯦ
ꯎꯝ ꯃꯉꯣꯟꯗꯗꯤ ꯑ ꯍꯣꯏ ꯅꯠꯇꯦ ꯍꯥꯏꯗꯤ ꯃꯉꯣꯟꯗꯗꯤ ꯗꯥꯏꯔꯦꯛ ꯍꯪꯕꯗꯤ ꯅꯠꯇꯦꯀꯣ ꯑꯗꯨꯒ ꯃꯃꯥꯟꯅꯕꯤ ꯅꯨꯄꯤ ꯑꯃꯅ ꯍꯥꯏꯕꯤꯕꯅꯦ ꯇꯥꯎꯋꯦꯅꯀꯣ ꯑꯗꯨꯒꯤ ꯀꯅꯥꯅ ꯆꯨꯝꯕ꯭ꯔꯥ ꯑꯗꯨꯗꯤ ꯈꯪꯗ꯭ꯔꯦ
ꯑꯩ ꯃꯉꯣꯟꯗ ꯑꯩ ꯃꯉꯣꯟꯗ ꯍꯪꯈ꯭ꯔꯦꯕ ꯅꯪ ꯇꯧꯕ꯭ꯔꯥ ꯍꯥꯏꯕ ꯀꯥꯟꯗ ꯇꯧꯗꯦ
ꯈꯪꯕ꯭ꯔꯥ ꯉꯁꯤ ꯉꯔꯥꯡ
ꯎꯝ ꯃꯥ ꯆꯠꯄ ꯀꯥꯟꯗ ꯅꯪ ꯏꯟꯇꯔꯚ꯭ꯌꯨ ꯇꯧꯕ꯭ꯔꯥ ꯍꯥꯏꯕ ꯀꯥꯟꯗ ꯃꯥ ꯇꯧꯗꯦ ꯇꯧꯗ ꯇꯧ ꯇꯧ ꯇꯧꯕꯤꯒꯅꯨꯅ ꯎꯝ ꯅꯨꯄꯤ ꯑꯃꯅ ꯍꯥꯏꯕꯤꯕ ꯃꯥꯜꯂꯦ ꯑꯗꯨꯗꯤ ꯇꯧꯗꯦ ꯍꯥꯏꯌꯦꯕ ꯃꯥꯅ
ꯌꯥꯝ ꯐꯩꯅ ꯑꯗꯨꯗꯤ
ꯎꯝ ꯅꯨꯄꯤ ꯑꯃꯗꯨꯅ ꯍꯥꯏꯕꯤꯕꯒꯤ ꯍꯥꯏꯌꯦꯕ
ꯗꯨꯗꯤ ꯃꯥꯗꯤ ꯑꯗꯨꯝ ꯌꯥꯎꯗꯧ ꯃꯥꯜꯂꯦ ꯑꯗꯨꯗꯤꯀꯣ
ꯎꯝ ꯌꯥꯗꯧ ꯃꯥꯜꯂꯦ ꯌꯥꯕꯒꯤ
ꯌꯥꯝ ꯅꯨꯡꯉꯥꯏꯔꯝꯅꯤ
ꯅꯨꯡꯉꯥꯏꯔꯝꯃꯥꯅꯤꯅ
ꯈꯪꯗ꯭ꯔꯦ
ꯍꯥ ꯅꯪꯒꯤ ꯂꯩꯃꯤꯟꯅꯕ ꯅꯨꯄꯤꯗꯣ
ꯍꯣꯍꯣꯏ
ꯑꯥ ꯄꯩꯁꯥꯗꯣ ꯎꯕꯥꯔꯒꯤ ꯄꯩꯁꯥꯗꯣ
ꯀꯔꯤ ꯀꯔꯤꯒꯤꯔꯥ ꯑꯩ ꯈꯪꯗꯦ ꯅꯪ ꯍꯧꯖꯤꯛ
ꯃꯥꯅ ꯉꯔꯥꯡ ꯑꯩꯉꯣꯟꯗ ꯍꯪꯕꯅꯦꯕ ꯑꯗꯣ ꯑꯩ ꯃꯉꯣꯟꯗ ꯍꯥꯏꯕꯤꯕ ꯅꯪ ꯍꯥꯏꯕꯤ ꯕꯤꯔꯗꯤ ꯃꯥ ꯈꯪꯒꯅꯤ ꯎꯕ꯭ꯔꯒꯤ ꯄꯥꯏꯁꯥꯗꯣ ꯊ꯭ꯔꯤ ꯐꯤꯐꯇꯤ ꯇꯥꯕ ꯅꯦ ꯍꯥꯏꯕꯅꯦ ꯑꯗꯣ ꯍꯥꯏꯕꯤꯈ꯭ꯔꯣ ꯃꯥꯅ ꯄꯤꯅꯤꯡꯕꯗꯣ
ꯍꯥꯏꯕꯤꯒꯦ ꯍꯥꯏꯕꯤꯒꯦ ꯑꯩ ꯀꯥꯎꯔꯗꯤ ꯈꯪꯗꯦꯀꯣ꯫
ꯍꯤꯁ ꯀꯥꯎꯒꯅꯨꯍꯦ ꯁꯤꯒꯨꯝꯕꯗꯤ ꯀꯥꯎꯕ ꯌꯥꯗꯦ
ꯑꯗꯣ ꯅꯪꯒꯤ ꯑ ꯂꯩꯃꯤꯟꯅ ꯅꯨꯄꯤ ꯑꯃꯗꯣ ꯈ꯭ꯔꯥ ꯀꯪꯕꯗꯨ ꯃꯥꯗꯤ ꯁꯥꯟꯅꯗ꯭ꯔꯥ
ꯃꯥꯗꯤ ꯁꯥꯟꯅꯕꯅꯦ ꯑꯣ ꯇꯜꯂꯦ ꯍꯥꯏꯅ ꯇꯣꯛꯈ꯭ꯔꯦ
ꯀꯔꯤ ꯃꯥꯗꯤ ꯄꯥꯝꯗꯕ ꯃꯥꯜꯂꯦ ꯍꯣꯏ ꯐꯖꯟꯅ ꯍꯥꯏꯌꯣ ꯐꯖꯟꯅ ꯍꯥꯏ
ꯑꯁ ꯃꯥꯅ ꯇꯧꯅꯤꯡ ꯗ꯭ꯔꯦ ꯍꯥꯏꯕ ꯀꯥꯟꯗ ꯑꯩꯅ ꯇꯧꯋꯣ ꯇꯧꯋꯣ ꯍꯥꯏꯒꯗ꯭ꯔꯥꯅꯦ ꯅꯪꯁꯨ ꯈꯜꯂꯣ ꯇꯜꯂꯦ ꯅꯪꯅ ꯍꯥꯏꯌꯣ ꯑꯩꯗꯤ ꯍꯥꯏꯕ ꯁꯨꯃꯥꯢ ꯍꯥꯏꯕꯗꯤ ꯑꯩ ꯇꯜꯂꯦꯕ ꯍꯥꯏꯔꯔꯣꯏ ꯑꯩꯗꯤ
ꯍꯥꯏꯔ ꯀꯥꯟꯗ ꯃꯥ ꯌꯥꯎ ꯌꯥꯎꯅꯤꯡꯗꯗꯤ ꯎ ꯎꯄꯥꯏ ꯂꯩꯇꯅ ꯃꯥꯒꯤ ꯈꯨꯁꯤꯅꯤꯅ ꯌꯥꯎꯅꯤꯡꯗ꯭ꯔꯗꯤ
ꯑꯗꯨꯅꯦ ꯅꯨꯄꯤ ꯑꯃꯗꯣ ꯑꯩ ꯀꯨꯟꯒ ꯃꯥꯟꯅꯕꯗꯣ ꯃꯥꯁꯨ ꯇꯧꯕꯅꯦ
ꯀꯅꯥ ꯑꯃꯨꯛ ꯍꯥꯏꯌꯨꯅꯦ ꯇꯥꯗꯦ
ꯑꯩꯒꯤ ꯈꯨꯟꯒ ꯂꯩꯃꯤꯟꯅꯕꯗꯣ ꯑꯩꯒꯤ ꯈꯨꯟꯒ ꯏꯃꯥꯟꯅꯕ ꯅꯨꯄꯤꯗꯣ ꯃꯥꯁꯨ ꯇꯧꯅꯦꯕ ꯃꯉꯣꯟꯗꯁꯨ ꯇꯧꯔꯣ ꯇꯦꯛꯁ ꯊꯔꯒꯥ
ꯅꯨꯄꯤꯗꯤ ꯇꯥꯋꯦ ꯁꯨꯝ ꯍꯥꯏ ꯍꯥꯏꯗꯤꯀꯣ ꯍꯥꯏꯗꯣꯛꯇꯕꯤꯗ ꯂꯣꯟꯅ ꯂꯣꯟꯅ ꯌꯥꯝ ꯇꯧꯋꯦꯀꯣ
ꯇꯧꯗꯦ ꯇꯧꯗꯦ ꯑꯩꯗꯤ ꯑꯗꯨꯝ ꯐꯪꯈ꯭ꯔꯦ ꯍꯥꯏꯕ ꯀꯥꯟꯗ ꯃꯉꯣꯟꯗ ꯃꯣꯏꯗ ꯍꯥꯏꯔꯛꯄꯅꯦꯕ ꯑꯩꯁꯨ ꯐꯪꯗꯕ ꯀꯥꯟꯗꯗꯤ ꯍꯥꯏꯔꯣꯏ ꯍꯥꯏꯅ ꯈꯟꯕꯅꯦꯕ ꯍꯥꯏꯗꯤ ꯐꯪꯗꯣꯏꯔꯥ ꯐꯪꯉꯔꯣꯏꯔꯥ ꯍꯥꯏꯕꯗꯣ ꯑꯩꯗꯤ ꯊꯥꯖꯕ ꯋꯥꯠꯂꯦꯕ꯫ ꯑꯗꯨꯒꯤ ꯌꯥꯔꯔꯣꯏ ꯍꯥꯏꯔꯗꯤ ꯃꯤꯉꯣꯟꯗ ꯂꯣꯏꯅꯃꯛ ꯍꯥꯏꯔꯗꯤ ꯌꯥꯗ꯭ꯔꯗꯤ ꯀꯔꯤ ꯇꯧꯅꯤ ꯍꯥꯏꯕꯗꯣ ꯑꯩꯗꯣ ꯍꯥꯏꯕ ꯇꯜꯂꯒ ꯂꯩꯕꯅꯦꯕ ꯑꯗꯨꯒ ꯐꯪꯕ ꯀꯥꯟꯗ ꯃꯉꯣꯟꯗꯁꯨ ꯇꯧꯔꯣ ꯐꯪꯔꯦ ꯅ ꯍꯥꯏ-ꯍꯥꯏꯔꯝꯕꯅꯦꯕ
ꯐꯩꯅꯒꯤ ꯂꯄꯗꯣ ꯏꯌꯥ
ꯍꯩ ꯈꯪꯗ꯭ꯔꯦꯗ
ꯌꯥꯝ꯭ꯟ ꯇꯥꯗꯦꯗ ꯑꯁ ꯋꯥꯔꯦꯗ
ꯎꯝ ꯅꯨꯄꯤ ꯑꯃꯅ ꯍꯥꯏꯕꯤꯔꯥ ꯑꯩꯅ ꯅꯨꯄꯤ ꯑꯃꯗꯣ ꯍꯥꯏꯕꯤꯌꯔꯥ ꯍꯥꯏꯕꯗꯣ ꯃꯉꯣꯟꯗ ꯍꯥꯏꯍꯜꯂꯨꯅ
ꯍꯣꯏ ꯍꯥꯏꯒꯦ ꯁꯤ ꯂꯣꯏꯔ ꯀꯥꯟꯗꯀꯣ ꯃꯉꯣꯟꯗ ꯑꯩ ꯍꯥꯏꯔꯒ ꯏꯕꯥꯅꯤ ꯏꯁꯨ ꯇꯧꯏꯤ ꯃꯥ ꯌꯥꯗ꯭ꯔꯒ ꯈꯨꯥꯛꯇꯥꯥꯅꯤꯃ
ꯅꯠꯇꯦ ꯑꯩꯅ ꯍꯥꯏꯕꯗꯤ ꯅꯣꯏ ꯇꯧ ꯇꯧꯒꯗꯕꯗꯣ
ꯍꯣꯏ
ꯑꯦ ꯌꯥꯕ ꯅꯨꯄꯤꯗꯣ ꯃꯥ ꯌꯥꯔꯦ ꯍꯥꯏꯅ ꯑꯗꯨ ꯅꯨꯄꯤꯗ ꯅꯨꯄꯤꯅ ꯍꯥꯏꯕꯤꯌ‌ꯣꯔꯥꯅ ꯍꯥꯏꯌꯦ ꯍꯥꯏꯗꯥꯏ
ꯎꯝ
ꯑꯗꯣ ꯃꯉꯣꯟꯗ ꯍꯥꯏꯍꯜꯂꯣ
ꯑꯗꯣ ꯍꯅ ꯆꯪꯈ꯭ꯔꯕ ꯅꯨꯄꯤꯗꯣ ꯃꯥꯗꯣ ꯑꯩꯈꯣꯏ ꯀꯅꯥ ꯀꯅꯥꯒꯤꯅꯣ ꯈꯪꯗꯦ ꯃꯤ ꯑꯅꯤ ꯑꯍꯨꯝꯒꯤꯔꯥ ꯈꯪꯗꯦ ꯀꯣ ꯑꯗꯨ ꯃꯥ ꯑꯃꯨꯛ ꯇ꯭ꯔꯥꯏ ꯇꯧꯕ ꯃꯥꯜꯂꯦ ꯍꯥꯏꯕ ꯃꯥꯜꯂꯦ ꯑꯗꯨꯗ ꯑꯗꯨ ꯅꯨꯄꯤꯗꯨꯅ ꯌꯥꯅꯤꯡꯗꯕꯒꯨꯝ ꯇꯧꯋꯦ ꯍꯥꯏꯌꯦ
ꯑꯣ
ꯑꯃꯨꯛ ꯍꯥꯏꯗꯤ ꯍꯥꯏꯕ ꯃꯥꯂꯦ ꯌꯥꯅꯤꯡꯗꯕꯒꯨꯝ ꯇꯧꯋꯦ ꯍꯥꯏꯌꯦ ꯑꯗꯨꯒꯤ
ꯑꯣ ꯑꯃ ꯑꯃ ꯍꯥꯏꯗꯤ ꯌꯥꯔꯦ ꯑꯗꯣ ꯑꯃꯨꯛꯀ ꯍꯥꯏꯒꯦ ꯍꯥꯏꯕ ꯀꯥꯟꯗ ꯌꯥꯅꯤꯡꯗꯕ ꯇꯧꯔꯦ ꯍꯥꯏꯕ
ꯍꯣꯏ ꯃꯥꯒꯤꯗꯤ ꯌꯥꯔꯦꯅ ꯍꯧꯖꯤꯛꯁꯦ ꯃꯥꯒꯤꯗꯤ ꯌꯥꯔꯒ ꯂꯩꯔꯕꯅꯤꯅ ꯑꯗꯣ ꯃꯥ ꯑꯩꯒꯤꯁꯨ ꯍꯥꯏꯕꯤꯕ ꯃꯥꯜꯂꯦ ꯍꯥꯏꯒꯦ ꯇꯧꯕ ꯃꯥꯜꯂꯦꯕ
ꯍꯣꯏ ꯍꯣꯏ
ꯌꯥꯗꯦ ꯍꯥꯏꯌꯦ ꯌꯥꯅꯤꯡꯗꯕꯒꯨꯝ ꯇꯧꯋꯦ ꯍꯥꯏꯌꯦ
ꯃꯥꯅꯔꯥ ꯅꯠꯇ꯭ꯔꯒ
ꯃꯉꯣꯟꯗ ꯗꯔꯦꯛ ꯅꯠꯇ꯭ꯔꯦ ꯃꯤ ꯑꯃꯗ ꯍꯥꯏꯕ ꯃꯥꯅ ꯑꯗꯨ ꯃꯤ ꯑꯃꯗꯨꯅ ꯑꯩꯉꯣꯟꯗ ꯍꯥꯏꯔꯛꯄ
ꯅꯠꯇꯦ ꯑꯩꯒꯌꯥꯟ ꯇꯥꯗ‌ꯦ
ꯑꯁ ꯒ꯭ꯌꯥꯟ ꯇꯥꯔꯣꯏ ꯅꯪ ꯒ꯭ꯌꯥꯟ ꯇꯥꯔꯔꯣꯏ
ꯅꯠꯇꯦ ꯅꯠꯇꯦ ꯑ ꯑꯩꯒ ꯍꯧꯖꯤꯛ ꯂꯥꯏꯃꯤꯟꯅꯕ ꯗꯨꯅ ꯍꯥꯏꯅꯤꯡꯗꯦ ꯍꯥꯏꯕ꯭ꯔꯥ ꯍꯥꯏꯕꯅꯦ
ꯅꯠꯇꯤꯌꯦ ꯃꯥꯅ ꯍꯥꯏꯔꯦꯕ
ꯑꯣ
ꯅꯨꯄꯤ ꯅꯨꯄꯤ ꯍꯣꯁꯄꯤꯇꯥꯜꯗ ꯂꯩꯕ ꯅꯨꯄꯤꯗ ꯍꯥꯏꯔꯦꯕ ꯃꯥꯅ
ꯑꯣ ꯑꯣ ꯑꯣ ꯑꯣ ꯑꯣ ꯑꯣ ꯑꯣ ꯒ꯭ꯌꯥꯟ ꯇꯥꯔꯦ ꯒꯌꯥꯟ ꯇꯥꯔꯦ ꯑꯣ ꯑꯗꯨꯝꯅ ꯀꯣ
ꯅꯦꯠꯋꯥꯔꯛꯁꯨ ꯀꯣ
ꯒ꯭ꯌꯥꯟ ꯇꯥꯔꯦ ꯑꯗꯣ ꯈꯔ ꯈꯪꯗꯦ ꯑꯩꯖꯨ ꯑꯗꯨꯔꯥꯅꯗꯤ ꯈꯟꯕꯅꯦ ꯑꯗꯨ ꯑꯣꯏꯔꯁꯨ ꯑꯩ ꯂꯥꯟꯕ꯭ꯔꯥꯅ ꯈꯟꯕꯒꯤ ꯁꯨꯝ ꯍꯪꯅꯤꯡꯕ ꯋꯥꯅꯤꯗ
ꯑꯁꯤꯒꯨꯝꯕ ꯉꯥꯡꯅꯕꯗꯤ ꯅꯦꯠꯋꯥꯛꯇꯣ ꯈꯔ ꯐꯥꯁ ꯄꯩꯗꯧꯅꯤ ꯁꯨꯃꯥꯏ ꯇꯥꯞꯑꯗꯤ ꯁꯨꯡꯌꯥ ꯌꯥꯔꯣꯏ ꯅꯪ
ꯑꯗꯣ ꯍꯣꯏ ꯃꯥꯒꯤꯁꯨ ꯍꯥꯏ ꯍꯥꯢꯈ꯭ꯔꯕꯅꯤꯅ ꯑꯇꯣꯞꯄꯁꯤꯡ ꯑꯅꯤ ꯑꯍꯨꯝꯒꯤꯗꯤ ꯇꯟꯗꯤ ꯇꯟꯗꯧ ꯃꯥꯜꯂꯦ ꯍꯣꯏ ꯍꯥꯏꯗꯤ ꯎꯝ ꯎꯝ
ꯑꯗꯣ ꯃꯃꯥꯟꯅꯕꯤꯅ ꯍꯥꯏꯕꯗꯤ ꯏꯟꯇꯔꯚ꯭ꯌꯨ ꯇꯧꯋꯦ ꯍꯥꯏꯌꯦꯅ
ꯃꯃꯥꯟꯅꯕꯤꯗꯤ ꯀꯅꯥꯔꯥ?
ꯏꯃꯥꯟꯅꯕꯤ ꯍꯥꯏꯗꯤ ꯊꯕꯛ ꯇꯧꯔꯒ ꯂꯩꯕ ꯑꯅꯤꯗꯣ ꯄꯩꯁꯥ ꯇꯥꯟ ꯄꯩꯁꯥ ꯇꯥꯟꯕꯤ ꯑꯅꯤꯗꯣ
ꯑꯣ ꯑꯣ
ꯑꯗꯨꯗ ꯅꯨꯄꯤ ꯑꯃꯅ ꯍꯥꯏꯔꯛꯄ
ꯃꯥꯗꯤ ꯑꯩ ꯃꯉꯣꯟꯗ ꯗ꯭ꯔꯦ ꯈꯪꯉꯦꯕ ꯃꯥ ꯍꯜꯂꯛꯄ ꯀꯥꯟꯗ ꯅꯪ ꯀꯥꯎꯔ ꯕ꯭ꯔꯥꯅꯦ ꯅꯪ ꯀꯔꯤ ꯀꯣꯏꯁꯟꯒꯨꯝꯕ ꯍꯪꯕ꯭ꯔꯥꯅꯦ ꯃꯥꯅ ꯢꯟꯇꯔꯚ꯭ꯌꯨ ꯂꯧꯕ꯭ꯔꯥꯅꯦ ꯍꯥꯏꯕ ꯀꯥꯟꯗ ꯂꯧꯗꯦꯅ ꯂꯧ ꯂꯧꯔꯔꯣꯏ ꯂꯧꯕꯤꯔꯅꯨꯅ ꯎꯝ ꯅꯨꯄꯤ ꯑꯃꯗꯣ ꯂꯩ ꯃꯥ ꯑꯗꯨꯒꯤ ꯂꯧꯗꯦ ꯍꯥꯏꯌꯦꯕ
ꯑꯣ ꯀꯔꯤꯒꯤꯔꯥ ꯑꯗꯨꯗꯤ ꯀꯔꯝꯕ ꯆꯨꯝꯕ꯭ꯔꯥ ꯃꯥꯅꯗꯤ
ꯏꯃꯥ ꯑꯩꯉꯣꯟꯗ ꯗꯥꯏꯔꯦꯛ ꯍꯥꯏꯌꯦꯕ
ꯑꯣ ꯁꯨꯃꯥꯢ ꯍꯥꯏꯌꯦꯕ ꯏꯟꯇꯔꯚ꯬ꯌꯨ ꯇꯧꯒꯅꯤꯁꯨ ꯍꯥꯏꯗ꯭ꯔꯒ ꯁꯗꯟꯗ ꯇꯧꯔꯛꯑꯦ ꯑꯗꯨꯒꯤ ꯀꯣꯏꯁꯟ ꯃꯌꯥꯝ ꯍꯪꯉꯦ ꯍꯥꯏꯔꯛꯑꯦ ꯍꯥꯏꯌꯦ
ꯀꯣꯢꯁꯟ ꯌꯥꯝ ꯍꯪꯉꯒ ꯃꯥ ꯈꯪꯒꯗꯧ ꯃꯥꯥꯟꯕ꯭ꯔꯥꯅꯦ ꯅꯪꯁꯨ ꯒ꯭ꯌꯥꯟ
ꯅꯠꯇꯤꯌꯦ ꯋꯥꯗꯣ ꯁꯨꯃꯥꯏ ꯍꯥꯏꯌꯦꯅ ꯑꯩꯈꯣꯏꯗ ꯇꯝꯔꯛꯄ ꯀꯣꯏꯁꯟ ꯃꯌꯥꯝ ꯍꯪꯉꯦ ꯁꯗꯟꯗ ꯏꯟꯇꯔꯚ꯭ꯌꯨ ꯇꯧꯔꯔꯣꯏ ꯍꯥꯏꯔꯒ ꯁꯗꯟꯗ ꯍꯪꯉꯒ ꯀꯣꯏꯁꯟ ꯃꯌꯥꯝ ꯍꯪꯉꯦ ꯅꯦꯛꯁ ꯋꯤꯛ ꯑꯃꯨꯛ ꯆꯠꯀꯅꯤ ꯍꯥꯏꯔꯛꯑꯦ ꯍꯥꯏꯌꯦꯕ
ꯑꯗꯨꯗꯤ ꯒꯤꯌꯥꯟ ꯇꯗ꯭ꯔꯦ ꯑꯗꯨꯁ
ꯑꯣꯏ ꯑꯣꯢꯔꯝꯃꯣꯏ ꯑꯣꯏꯔꯝꯃꯣꯏ ꯃꯥ ꯃꯣꯏꯅ ꯑꯅꯤꯅ ꯍꯥꯏꯕ ꯋꯥꯁꯦ ꯅꯦꯛꯁ ꯋꯤꯛ ꯍꯥꯏꯕꯁꯦ ꯗꯤꯁ ꯋꯤꯛ ꯑꯃ ꯆꯠꯈ꯭ꯔꯦꯅ ꯃꯥ ꯍꯥꯏꯌꯦꯕ ꯑꯣꯏꯔꯝꯅꯤ ꯃꯥ ꯆꯠꯈ꯭ꯔꯤꯕ ꯍꯔꯥꯡ ꯆꯠꯈ꯭ꯔꯦꯕ ꯍꯔꯥꯡ ꯆꯠ ꯉꯔꯥꯡꯗꯣ ꯗꯣꯀꯨꯃꯦꯟꯒꯨꯝꯕ ꯁꯃꯤꯠ ꯇꯧꯅꯤꯡꯉꯥꯏ ꯈꯛꯇꯅꯦꯕ ꯃꯥ ꯆꯠꯄ
ꯑꯣ
ꯑꯗꯣ ꯃꯥ ꯅꯍꯥꯟ ꯌꯥꯔꯛꯄ ꯅꯨꯃꯤꯠꯇꯣ ꯅꯨꯄꯤ ꯑꯅꯤꯒ ꯃꯥꯒ ꯍꯥꯏꯅꯕꯤꯕ ꯅꯨꯄꯤꯗꯣ
ꯍꯣꯏ
ꯆꯪꯉꯦ ꯍꯥꯏꯌꯧꯕ ꯆꯪꯔꯒ ꯅꯨꯄꯤ ꯑꯃꯗꯣ ꯂꯩꯕꯒꯤꯔꯥ ꯊꯕꯥꯛ ꯇꯧꯕ ꯅꯨꯄꯤꯗꯣ ꯂꯩꯕꯒꯤꯔꯥ ꯍꯩꯁ ꯑꯥꯔꯗꯣ ꯐꯗꯅ ꯉꯥꯡꯉꯦ ꯋꯥꯗꯣ ꯌꯥꯝꯅ ꯀꯩꯅꯣꯗꯤ ꯉꯥꯡꯗꯦ ꯍꯥꯏꯌꯦꯕ ꯑꯗꯣ ꯄꯩꯁꯥ ꯅꯨꯡꯄꯤꯅ ꯐꯕ꯭ꯔꯥ ꯍꯥꯏꯕ ꯀꯥꯟꯗ ꯍꯣꯏ ꯀꯥꯏꯔꯦꯗ ꯑꯗꯨꯝ ꯀꯔꯤꯁꯨ ꯇꯧꯔꯦ ꯏꯄꯤꯦꯃ ꯂꯩ ꯑꯩꯈꯣꯏꯒꯤꯔꯥ ꯒ꯭ꯌꯥꯟ ꯇꯥꯗꯦ ꯑꯗꯨꯝ ꯋꯥꯗꯣ ꯑꯗꯨꯝ ꯐꯖꯅ ꯑꯩꯉꯣꯟꯗꯗꯤ ꯉꯥꯡꯉꯦ ꯑꯗꯨꯃꯥꯏꯅ ꯍꯥꯏꯌꯦ
ꯑꯣ ꯈꯪꯗ꯭ꯔꯦ ꯑꯗꯨꯗꯤ
ꯎꯝ ꯌꯦ ꯇꯗ꯭ꯔꯦ
ꯑꯗꯨ ꯑꯗꯨꯅꯤ
ꯄꯩꯁꯜ ꯐꯪꯉꯦ ꯄꯩꯁꯥ ꯍꯥꯡꯉꯦ ꯍꯥꯏꯗꯦ ꯃꯥꯗꯦ ꯐꯪꯗꯕ ꯑꯣꯏꯔꯛꯀꯦ ꯑꯩꯅ ꯊꯥꯖꯕꯗ ꯍꯪꯉꯗꯤ ꯅꯪꯁꯨ ꯈꯜꯂꯨꯨꯔꯦ ꯍꯪꯉꯗꯤ
ꯍꯣꯏ ꯑꯗꯨꯕꯨꯗꯤ ꯂꯩꯔꯦꯕ
ꯑꯩꯖꯥꯔꯗꯨꯅ ꯀꯔꯤ ꯀꯔꯤ ꯍꯪꯗꯣꯏꯕ ꯍꯥꯏꯇꯥꯔ ꯀꯔꯤꯁꯨ ꯈꯪꯗꯦꯔ ꯍ
ꯍꯣꯏ
ꯃꯥꯗꯤ ꯑꯇꯣꯞꯄ ꯗꯤꯄꯥꯔꯠꯃꯦꯟꯅꯤꯅ
ꯍꯣꯏ
ꯆꯔꯅ ꯍꯪꯕ ꯑꯣꯢꯔꯝꯃꯅꯨ ꯑꯣꯢꯔꯝꯃꯣꯢ
ꯈꯪꯗꯦ ꯀꯅꯥ ꯆꯨꯝꯕ꯭ꯔꯥ ꯀꯅꯥ ꯂꯥꯟꯕ꯭ꯔꯥ
ꯊ ꯐ ꯂꯣꯏ
ꯁꯥꯗ꯭ꯔꯣ ꯅꯣꯏ ꯌꯨꯝ ꯀꯥꯗꯤ
ꯊꯥꯗꯦꯗ ꯑꯩꯅ ꯃꯄꯥꯟꯗ ꯑꯗꯨꯝ ꯉꯥꯏꯍꯥꯛ ꯊꯣꯛꯑꯒ ꯑ ꯑꯥ
ꯅꯣꯏ ꯍꯤꯗꯥꯥꯛ ꯆꯥꯔꯕꯣ
ꯆꯥꯔꯦ ꯐ꯭ꯔꯦꯁ ꯑꯣꯏꯅꯕꯅ ꯂꯥꯛ ꯊꯣꯛꯄꯅꯦ ꯃꯅꯝ ꯅꯝꯊꯤꯕꯅ ꯑꯩꯅ ꯉꯝꯗ꯭ꯔꯦ
ꯅꯪ ꯌꯨꯝ ꯃꯅꯥꯛꯇ ꯗꯁꯕꯤꯟ ꯂꯩꯕ꯭ꯔꯣ
ꯂꯩꯕꯒꯤꯅꯦ ꯔꯤꯕꯔꯒꯨꯝꯕ ꯂꯩꯕꯗꯣ ꯅꯝꯊꯤꯌꯦꯕ
ꯅꯪ ꯆꯈꯥꯎꯒꯤꯔꯅꯦ
ꯑꯣꯏꯔꯝꯕꯁꯨ ꯌꯥꯏ ꯍꯣꯏ
ꯑꯗꯨꯗꯤ ꯑꯥꯔꯂꯤ ꯃꯣꯔꯅꯤꯡꯒꯤ ꯇꯦꯕ꯭ꯂꯦꯠꯇꯣ ꯂꯧꯔꯛꯄ꯭ꯔꯥ
ꯑꯥꯔꯂꯤ ꯃꯣꯔꯅꯤꯡ ꯍꯥꯏꯕꯒꯤ ꯇꯦꯕ꯭ꯂꯦꯠ ꯂꯩꯕ꯭ꯔꯥ
ꯑꯗꯤꯉꯣꯅꯦ ꯆꯥꯥꯕ ꯂꯣꯢꯕ ꯇꯦꯕ꯭ꯂꯠ ꯇꯨ ꯆꯈꯥꯎꯒꯤ
ꯑꯣ ꯈꯪꯗꯦ ꯑꯩ ꯍꯤꯁꯇ꯭ꯔꯤꯒꯤꯅꯦꯟꯅ ꯑꯃꯗꯤ ꯂꯩꯔꯛꯑꯦ ꯃꯣꯔꯅꯤꯡ ꯏꯚꯤꯅꯤꯡ ꯆꯥꯗꯣꯏꯅꯦ ꯍꯥꯏꯌꯦ
ꯕꯤꯐꯣꯔ ꯐꯨꯗ ꯆꯥꯕꯗꯣ
ꯈꯪꯗꯦ ꯃꯣꯏ ꯑꯅꯤꯅ